ꯕ꯭ꯔꫭ
ꯑꯧ ꯑꯗꯨꯅꯦ ꯍꯧꯖꯤꯛꯀꯤ ꯃꯣꯏꯒꯤ ꯗꯁ ꯑꯗꯨꯃꯥꯏꯅ ꯄꯣꯠ ꯈꯨꯟꯖꯤꯜꯂꯝꯕꯒꯤ ꯊꯕꯛꯁꯦ ꯃꯃꯥꯡ ꯆꯍꯤꯗꯁꯨ ꯃꯣꯏꯗꯤ ꯑꯗꯨꯝ ꯇꯧꯕꯅꯦꯕ ꯕꯣꯜꯁꯦ ꯂꫭꯔꯛꯄꯒ ꯑꯗꯨꯝ ꯈꯣꯟꯖꯤꯟꯖꯟꯕꯤ ꯈꯣꯠꯂꯛꯄꯤ ꯑꯇꯣꯞꯄ ꯂꯝꯗꯁꯨ ꯑꯗꯨꯝ ꯇꯝꯖꯅꯤꯡꯉꯥꯏ ꯑꯣꯏꯕ ꯌꯥꯕ ꯑꯗꯨꯝ ꯂꯩ ꯃꯈꯣꯏꯗꯒꯤ ꯌꯥꯝꯅ
ꯑꯁ ꯖꯄꯥꯟ ꯑꯝ ꯌꯥꯎꯔꯤꯁꯦ ꯐꯔꯝꯅꯦ ꯃꯣꯏꯅ ꯍꯥꯏꯗꯤ ꯃꯣꯏꯅ ꯑꯃꯨꯛ ꯍꯥꯏꯗꯤ ꯇꯐ ꯑꯣꯏꯕ ꯀꯩꯅꯣꯗꯨꯗꯒꯤ ꯇꯤꯝꯗꯨꯗꯒꯤꯁꯨ ꯇꯝꯃꯒ ꯑꯃ ꯆꯠꯈꯤꯕ ꯑꯃ ꯂꯩꯔꯦ ꯑꯇꯣꯞꯄ ꯇꯤꯝꯗꯨꯅꯁꯨ ꯃꯈꯣꯏꯗꯒꯤ ꯇꯝꯍꯧꯒꯗꯕ ꯑꯃꯁꯨ ꯃꯣꯏꯅ ꯈꯪꯍꯧꯔꯦꯗꯅ ꯑꯗꯨ ꯃꯣꯏꯗꯤ ꯁꯨꯃꯥꯏꯅ ꯇꯧꯋꯤ ꯃꯁꯥꯒꯤ ꯄꯣꯠ ꯊꯤꯗꯕꯤꯗ ꯃꯌꯥꯝꯒꯤ ꯁꯨꯃꯥꯏꯅ ꯅꯨꯡꯉꯥꯏꯅꯕꯒꯤ ꯐꯣꯔ ꯑꯃ ꯁꯤꯜꯂꯒ ꯆꯥꯏꯔꯤꯕ ꯈꯣꯠꯂꯤꯕ ꯈꯛ ꯑꯗꯨ ꯈꯤꯇꯪꯁꯨ ꯅꯠꯇꯅ ꯃꯣꯏ ꯋꯥꯈꯜꯂꫭꯟꯗꯨꯝꯗꯤ ꯃꯣꯏꯅ ꯈꯪꯅ ꯆꯠꯆꯒꯔꯦꯗꯅ ꯃꯣꯏꯅꯁꯨ ꯇꯝꯐꯝ ꯑꯃ ꯂꯩꯍꯧ ꯂꯦꯁꯟ ꯑꯃꯖꯨ ꯑꫭꯏꯖꯔꯦ
ꯍꯣꯏ ꯉꯁꯥꯏꯒꯤ ꯔꯦꯁꯄꯦꯛ ꯑꯃ ꯎꯠꯄꯒꯤ ꯆꯠꯅꯕꯤ ꯍꯩꯅꯕꯤ ꯌꯥꯝ ꯑꯩꯅ ꯇꯧꯔꯝꯕ ꯄꯣꯠꯁꯤ ꯑꯩ ꯔꯦꯁꯄꯣꯟꯁꯤꯕꯤꯂꯤꯇꯤꯅꯤ ꯑꯩꯅ ꯆꯥꯏꯔꯝꯕ ꯄꯣꯠꯁꯤꯗꯤ ꯑꯩꯅ ꯂꯧꯈꯠꯀꯗꯕꯅꯤ ꯍꯥꯏꯕꯒꯤ ꯃꫭꯈꯣꯏꯗ ꯇꯥꯛꯄꯤꯕ ꯑꯃ ꯑꯣꯏꯅ ꯍꯥꯏꯇꯥꯔꯦ ꯌꯥꯝ ꯐꯖꯕ ꯄꯣꯠ ꯑꯗꯨꯝ ꯎꯒꯔꯦꯗ ꯁꯥꯔ ꯃꯄꯥꯟ ꯀꯥꯡꯕꯨꯅ ꯎꯏ ꯑꯗꯨꯒꯤ ꯃꫭꯏ ꯗ꯭ꯔꯦꯁꯤꯡ ꯔꯨꯝꯗꯨꯕꯨ ꯑꯣꯏꯔꯣ ꯄ꯭ꯂꯦꯌꯔꯁꯤꯡꯗꯨꯅ ꯅꯥꯟꯅ ꯅꯥꯟꯅ ꯊꯝꯕꯤꯔꯝꯕꯅꯦꯕ ꯄꫭꯔꯁꯨ ꯊꯣꯏꯔꯁꯨ
ꯎꯝ
ꯌꯥꯝꯅ ꯔꯦꯁꯄꯦꯛ ꯎꯠꯂꯤꯗ ꯌꯥꯝꯅ ꯑꯗꯨꯝꯕꯩꯗꯤ
ꯑꯩ ꯃꯣꯏ ꯀꯩꯅꫭꯔꯣꯝꯒꯤ ꯃꯄꯥꯜꯂꯣꯝꯒꯤ ꯀꯥꯡꯒꯨ ꯄ꯭ꯔ ꯖꯤꯟ ꯒꯥꯏ ꯕ꯭ꯔꯖꯤꯟ ꯍꯥꯏꯖꯕꯩ ꯋꯥꯅꯤ ꯕ꯭ꯔꯥꯖꯤꯟꯁꯨ ꯄꯨꯔꯥ ꯕꯦꯔꯥꯅꯦ ꯕ꯭ꯔꯥꯖꯤꯟ ꯍꯥꯏ ꯂꯝꯁꯤꯁꯨ ꯄꯣꯠ ꯃꯥꯡꯕ ꯈꯣꯠꯄ ꯑꯈꯣꯏ ꯑꯩꯈꯣꯏ ꯁꯤꯗ ꯃꯥꯡꯉꯦ ꯍꯥꯏꯔꯤꯕ ꯁꯤꯗꯒꯤ ꯍꯦꯟꯅ ꯁꯔꯨꯛ ꯆꯥꯝꯃ ꯍꯦꯟꯅ ꯑꯁꯣꯝꯂꯣꯝꯗ ꯍꯨꯔꯥꯟꯕ ꯂꯩꯔꯤꯅꯦꯕ ꯁꯦꯡꯅ ꯍꯥꯏꯔꯗꯤ ꯄꯣꯠ ꯃꯥꯡꯕ ꯄꯣꯠ ꯆꯠꯄ ꯑꯗꯨꯒ ꯊꯛꯁꯤ ꯈꯥꯁꯤ ꯀꯩꯀꯩ ꯃꯤ ꯌꯦꯡꯉꯛꯄꯗ ꯀꯩꯁꯨ ꯌꯥꯕ ꯅꯠꯇꯦꯕ ꯑꯗꯨ ꯃꯣꯏꯅꯃꯨꯛ ꯃꯣꯏ ꯋꯥꯈꯜꯂꯣꯟ ꯂꯣꯏ ꯃꯥꯟꯅꯈꯤꯕꯒꯤ ꯃꯣꯏꯒꯤ ꯑꯗꯨꯒꯤ ꯄꯣꯠꯇꯨꯅ ꯅꯣꯔꯃꯦꯜ ꯑꯣꯏꯅ ꯆꯠꯆꯈꯤꯕꯒꯤ ꯋꯥꯅꯦꯕ ꯑꯩꯈꯣꯏꯅ ꯑꯃꯨꯛ ꯑꯗꯨꯗ ꯆꯠꯂꯨ ꯃꯥ ꯃꯇꯝꯗꯗꯤ ꯐꯅꯌꯥꯝ ꯃꯣꯏꯅ ꯐꯅꯥꯝ ꯍꯦꯂꯦ ꯍꯥꯏꯕꯒꯤ ꯃꯑꯣꯡ ꯂꯥꯛꯀꯗꯣꯏꯅꯤ ꯑꯈꯣꯏꯅꯥ ꯁꯤꯗꯥꯃꯨꯛ ꯍꯨꯔꯥꯟ ꯆꯤꯟꯊꯤ ꯇꯧꯔꯤꯕ ꯃꯌꯥꯝꯁꯦ ꯃꯣꯏ ꯃꯣꯏ ꯑꯥꯗꯅ ꯑꯃꯨꯛ ꯍꯦꯂꯦ ꯍꯥꯏꯕ ꯄꯣꯠꯇꯨꯃꯨꯛ ꯎ ꯐꯪꯗꯣꯢꯅꯦ
ꯑꯥꯢ ꯅꯨꯡꯇꯤ ꯖꯥꯏ ꯅꯨꯃꯤꯠ ꯈꯨꯗꯤꯡꯒꯤ ꯑꯗꯨꯝ ꯊꯣꯛꯑꯕ ꯄꯣꯠꯅꯤꯗ ꯕ꯭ꯔꯥꯖꯤꯜꯗꯗꯤ ꯃꯤꯈꯣꯏ ꯏꯃꯨꯡ ꯑꯃꯗ ꯈꯨꯠꯂꯥꯏ ꯌꯥꯎꯗꯕ ꯂꯩꯇꯦ ꯑꯗꯨꯒꯤ ꯐꯤꯕꯝꯗ ꯂꯩꯔꯦꯕ ꯃꯣꯏꯁꯨ
ꯃꯣꯏꯅꯗꯤ ꯅꯨꯄꯤ ꯅꯨꯞ ꯄ ꯈꯥꯏꯗ꯭ꯔꯦꯌꯦ
ꯈꯨꯠꯂꯥꯏꯁꯦ ꯑꯗꯨꯝ ꯂꯩꯕꯖꯥꯠꯅꯤ ꯑꯗꯨꯝ ꯃꯣꯏꯁꯦ
ꯑꯗꯨꯅ ꯃꯣꯏꯒꯤ ꯍꯣꯏ ꯆꯠꯅꯕꯤ ꯍꯩꯅꯕꯤ
ꯀꯩꯅꯣꯗꯒ ꯑꯐꯒꯥꯅꯤꯁꯇꯥꯟꯗ ꯀ ꯅꯨꯡꯇꯤꯒꯤ ꯊꯥꯗꯔꯛꯏꯕ ꯃꯌꯥꯝꯗꯣ
ꯑꯥ
ꯗꯩꯩꯗꯤ ꯗꯨꯝ ꯗꯥꯡ ꯗꯨꯝ ꯗꯥꯡ ꯇꯧꯅꯔꯤ ꯃꯌꯥꯝꯗꯣ ꯑꯗꯨꯝ ꯃꯣꯏꯗꯤ ꯗꯦꯂꯤ ꯂꯥꯏꯐ ꯑꯗꯨꯝ ꯑꯣꯏꯒ꯭ꯔꯝꯅꯤꯅꯦ ꯀꯔꯤꯝꯇ ꯂꯩꯅꯗ꯭ꯔꯦ ꯍꯥꯏꯗꯨꯅꯤ
ꯃꯥꯅꯦ ꯃꯈꯣꯟ ꯇꯥꯕꯗ ꯕꯣꯝꯂꯥ ꯄꯣꯈꯥꯏꯕ ꯁ꯭ꯋꯥꯏꯗ ꯕꯣꯝꯕ꯭ꯂꯥ ꯄꯣꯛꯈꯥꯏꯕꯒꯥ ꯆꯞ ꯃꯥꯟꯅꯥꯖꯤꯜꯂꯛꯑꯦꯕꯥ
ꯆꯞ ꯃꯥꯟꯅꯒꯟꯗꯣꯏꯅꯦ ꯍꯥꯏꯗꯤ ꯅꯨꯡꯇꯤ ꯑꯗꯨꯝ ꯊꯦꯡꯅꯔꯝꯃꯦ ꯅꯥꯀꯣꯡ ꯃꯌꯥꯗ ꯑꯦ ꯍꯦꯔꯥ ꯁꯤꯕꯨ ꯀꯩꯗꯧꯋꯦꯒꯦꯅ ꯂꯩꯊꯣꯛ ꯂꯩꯁꯤꯟ ꯇꯧꯔꯤꯗꯣ ꯈꯪꯉꯝꯒꯅꯦꯕ ꯑꯩꯈꯣꯏꯗꯤ ꯁꯤꯗ ꯕꯣꯝꯕ꯭ꯂꯥ ꯈꯤꯇꯪꯁꯨ ꯍꯥꯏꯗꯤ ꯁꯦꯡ ꯄꯣꯛꯈꯥꯏꯔꯛꯄꯗ ꯄꯥ ꯄꯥꯈꯠꯄꯅ ꯍꯥꯟꯕꯅꯤꯅ ꯀꯔꯤ ꯇꯧꯅꯤ ꯀꯔꯤ ꯇꯧꯔꯣꯏꯁꯦ ꯍꯥꯏꯗꯨ ꯈꯪꯗꯦꯕ ꯗꯤꯁꯤꯖꯟ ꯂꯦꯞꯄ ꯉꯝꯗꯦꯕ ꯃꯣꯏ ꯑꯥꯗꯗꯤ ꯑꯗꯨꯒꯤ ꯄꯣꯠꯇꯨ ꯅꯨꯡꯇꯤꯒꯤ ꯊꯦꯡꯅꯔꯝꯅꯤꯅ ꯑꯗꯨꯝ ꯍꯥꯏ ꯃꯆꯥ ꯃꯁꯨ ꯑꯣꯏꯅ ꯑꯗꯨꯝ ꯈꯟꯅꯔꯝꯃꯅꯤꯕ ꯑ ꯗꯤꯁꯤꯖꯟꯇ ꯑꯣꯏꯔꯁꯨ ꯌꯥꯝ ꯗꯦꯟꯖꯔ ꯑꯣꯏꯕ ꯄꯣꯠ ꯑꯃ ꯂꯥꯛꯑꯒꯁꯨ ꯃꯣꯏꯗꯗꯤ ꯐꯅꯥꯌꯥꯝ ꯂꯥꯏꯅꯥ ꯂꯦꯞꯄꯥ ꯉꯝꯃꯅꯤ
ꯃꯥꯟ ꯀꯜꯆꯔ ꯑꯃ ꯁꯥꯒꯠꯈ꯭ꯔꯦꯕ ꯑꯉꯥꯡꯁꯤꯡꯅꯁꯨ ꯀꯩ ꯑꯦ ꯁꯨꯃꯥꯏꯅꯇꯧ ꯆꯥꯎꯔꯛꯄꯅꯤꯅ ꯍꯌꯦꯡ ꯑꯉꯥꯡꯗꯨꯅ ꯆꯥꯎꯔꯀꯥꯟꯗꯁꯨ ꯁꯨꯃꯥꯏꯅ ꯇꯧꯔꯛꯄꯕꯨ ꯁꯨꯃꯥꯏꯅ ꯇꯧꯔꯛꯄꯕꯨ ꯑꯗꯨꯅ ꯄꯨꯂꯞ ꯂꯣꯏꯅ ꯑꯦꯛꯁꯀ꯭ꯌꯨꯁꯇꯣ ꯑꯗꯨꯗ ꯂꯣꯏ ꯇꯥꯔꯛꯑꯅꯦꯕ ꯂꯣ ꯑꯃ ꯀꯩ ꯑꯃ ꯀꯩ ꯂꯩꯕꯅꯣ ꯍꯥꯏꯕꯗꯨ ꯃꯣꯏꯗ ꯀꯩꯁꯨ ꯌꯥꯝ ꯏꯟꯊꯨꯉꯥꯏꯅ ꯊꯧꯁꯥꯕ ꯍꯥꯏꯗꯨ ꯑꯣꯏꯗꯦꯕ
ꯎꯝ ꯋꯥꯔꯅꯤ ꯃꯣꯏ ꯍꯥꯏꯗꯤ ꯁꯨꯝ ꯆꯥꯎꯊꯈꯤꯕ ꯆꯥꯎꯊꯈꯤꯕ ꯍꯥꯏꯁꯤ ꯃꯣꯏ ꯅꯨꯡꯇꯤꯒꯤ ꯑꯗꯨ ꯊꯣꯛꯏ ꯄꯣꯠꯇꯨ ꯑꯉꯥꯡꯗꯒꯤ ꯍꯧꯔꯛꯀꯗꯣꯏꯅꯤ
ꯃꯅꯤ
ꯑꯉꯥꯡ ꯑꯃꯅ ꯇꯝꯃꯛꯄ ꯍꯥꯏꯗꯣ ꯃꯣꯏꯅꯃꯨꯛ ꯆꯥꯎꯔꯀꯥꯟꯗ ꯃꯣꯏꯅ ꯑꯃꯨꯛ ꯇꯝ ꯎꯝ ꯇꯥꯛꯄꯤ ꯇꯝꯕꯤꯔꯛꯀꯗꯣꯏꯅꯦ
ꯑꯗꯨ ꯑꯗꯨꯝ ꯊꯣꯛꯑ ꯂꯩꯔꯕꯅꯤꯅ ꯃꯣꯏꯅꯁꯨ ꯑꯗꯨꯝ ꯈꯪꯖꯤꯟꯈ꯭ꯔꯕꯅꯤꯅ ꯑꯗꯨꯝ ꯀꯟꯇꯤꯅ꯭ꯌꯨ ꯇꯧ ꯂꯩꯕꯅꯦ ꯇꯧꯔꯤ
ꯀꯨꯏꯔꯕꯅꯤꯗ ꯃꯣꯏꯁꯦ ꯑꯗꯨꯝ ꯑꯁꯥꯏ ꯇꯧꯔꯛꯄꯀꯣ ꯇꯧꯕꯅꯒ ꯃꯣꯏꯁꯦ ꯑꯁꯣꯝꯁꯦ ꯗ꯭ꯔꯛ ꯍꯦꯛ ꯂꯝ ꯈꯨꯗꯤꯡꯃꯛꯁꯦ ꯂꯝ ꯈꯨꯗꯤꯡꯃꯛ ꯍꯦꯛ ꯑꯁꯤꯒꯤ ꯍꯤꯗꯥꯛ ꯗ꯭ꯔꯛꯀꯤ ꯑꯣꯏꯕ ꯄꯣꯠꯁꯦ ꯍꯦꯛ ꯂꯩꯇꯥꯔꯕ ꯑꯗꯨꯝ ꯃꯣꯏꯁꯤ ꯆꯥꯎꯊꯔꯛꯑꯦ ꯖꯜꯁꯤꯁꯨ ꯗ꯭ꯔꯛꯅ ꯑꯃ ꯆꯥꯕꯗꯒꯤ ꯃꯣꯏꯁꯤ ꯄꯩꯁꯥ ꯄꯥꯏꯔꯛꯑꯒ ꯈꯨꯠꯂꯥꯏ ꯅꯨꯡꯂꯥꯏ ꯑꯗꯨꯃꯥꯏꯅ ꯇꯧꯅꯔꯛꯑꯒ ꯃꯥꯐꯤꯌꯥꯒ ꯍꯥ ꯂꯩꯔꯛꯑꯒ ꯇ꯭ꯔꯛꯀꯤꯀꯣ ꯋꯥꯟ ꯇ꯭ꯔꯄꯗꯅꯦ ꯁꯒꯦꯦ
ꯃꯥꯅꯦ ꯃꯥꯅꯦ ꯀꯩꯅꯣꯒ ꯀ ꯑ ꯄꯥꯀꯤꯇꯥꯟ ꯀ ꯀꯩꯅ ꯑ ꯑꯦꯁ ꯑꯥꯏ ꯂꯩꯕꯤꯗꯣ
ꯎꯝ ꯃꯣꯏꯒꯤ ꯀꯩꯅꯣ ꯜꯂꯤ ꯆꯅꯤ
ꯑꯥ ꯑꯗꯨ ꯀꯥꯡꯕꯨꯒꯗ ꯑꯗꯨꯝ ꯍꯥꯏꯗꯤ ꯀꯩꯅꯣ ꯀꯌꯥ ꯂꯩꯗ ꯇꯔꯤ ꯄꯅ ꯀꯌꯥ ꯆꯩꯗꯅꯦ ꯃꯣꯏꯁꯤꯗꯤ ꯈꯪꯗ꯭ꯔꯦ ꯃꯣꯏꯁꯤꯦ ꯃꯣꯏꯁꯦ ꯀꯃꯥꯏꯅ ꯇꯧꯅꯣ ꯈꯪꯗ꯭ꯔꯦ
ꯑꯁꯕꯨꯣꯏ ꯄ꯭ꯔꯤꯊꯤꯔꯤꯕꯕꯤꯗ ꯈ꯭ꯋꯥꯏꯗꯩ ꯌꯥꯝ ꯐꯖꯅ ꯀꯩꯅꯣ ꯇꯧꯕ ꯍꯣꯏ ꯑꯗꯨꯝ ꯏꯟꯇꯤꯂꯤꯖꯦꯟ ꯍꯥꯏꯇꯥꯔꯦ ꯑꯥꯏ ꯑꯦꯁ ꯑꯥꯏ ꯑꯗꯨꯝꯕꯗ ꯆꯜꯂꯤꯕꯅꯤ ꯀꯩꯅꯣ
ꯃ ꯄꯨꯔ ꯐꯦꯔꯅꯤ
ꯏꯟꯐꯣꯔꯃꯦꯁꯟꯁꯤꯦ ꯃꯣꯏꯅ ꯃꯌꯥꯝ ꯈꯪꯒꯠꯜꯂꯦꯕ
ꯍꯪꯒꯂꯛ ꯍꯪꯜ ꯀꯩꯅꯣ ꯑꯣꯏꯅꯁꯨ ꯁꯨꯏꯁꯥꯏꯠ ꯁꯥꯏꯠ ꯕꯣꯝꯕꯔ ꯑꯣꯏꯕꯗꯨꯁꯨ ꯃꯣꯏꯗꯒꯤ ꯉꯛꯇ ꯊꯣꯛꯂꯛꯑꯦꯕ
ꯑꯝ
ꯃꯤꯁꯦ ꯑꯗꯨꯝ ꯁꯦꯡꯅ ꯍꯥꯏꯔꯗꯤ ꯑꯗꯨ ꯀꯥꯡꯕꯨꯁꯤꯡꯗꯣ ꯑꯁꯤꯗ ꯁꯝꯅ ꯍꯥꯏꯔꯕ ꯃꯔꯤ ꯃꯉꯥꯇꯪ ꯂꯥꯛꯈꯤꯕ ꯃꯇꯝꯗ ꯁꯨꯝ ꯀꯂꯣꯝ ꯊꯥꯖꯤꯟꯕ ꯃꯇꯝꯗ ꯃꯣꯏ ꯐꯅꯌꯥꯝ ꯐꯖꯅ ꯆꯪꯈꯤꯅꯤ ꯍꯥꯏꯗꯤ ꯃꯁꯥ ꯆꯪꯉ ꯆꯛꯇ꯭ꯔꯕ ꯍꯥꯏꯁꯦ ꯑꯗꯨꯝ ꯀꯩꯅꯣꯝꯗꯤ ꯑꯗꯨꯝ ꯇꯧꯔꯛꯑꯗꯣꯏꯅꯦꯕ
ꯃꯥꯔꯦ
ꯏ ꯀꯪꯨꯁ
ꯃꯥ ꯑꯃ ꯂꯣꯏꯕꯗ ꯁꯤ ꯇꯧꯔꯝꯒꯦ ꯍꯥꯏꯕ ꯄꯣꯠꯇꯨꯃ ꯂꯩ ꯇꯥꯔꯗꯤ ꯅꯠꯇ꯭ꯔꯥ ꯃꯥ ꯁꯤꯔꯁꯨ ꯇꯔꯣꯟꯗ ꯌꯥꯗꯦ ꯋꯥꯈꯟꯗꯨ ꯂꯩꯇꯥꯔꯗꯤ ꯄꯣꯠꯇꯨ ꯗꯦꯟꯖꯔꯅꯦꯕ ꯌꯥꯝ
ꯎꯝ ꯃꯥꯔꯔ ꯑꯗꯨ
ꯂꯝ ꯂꯝꯁꯤꯒꯤꯀꯣ ꯀꯔꯤꯗ ꯀꯔꯤꯅ ꯃꯨꯟꯅꯔꯤꯕ ꯄꯣꯠꯅꯣꯁꯨ ꯑꯩ ꯒ꯭ꯌꯥꯟ ꯇꯥꯔ ꯃꯤꯑꯣꯏꯕꯅ ꯃꯨꯟꯅꯔꯤꯁꯦ ꯅꯣꯡꯃ ꯀꯣꯏꯔ ꯅꯉꯣꯟꯗ ꯁꯤꯔꯦ ꯑꯗꯣ ꯃꯥꯅ ꯍꯤꯡꯉꯤꯕ ꯃꯇꯝꯗꯨꯗ ꯃꯉꯣꯟꯗ ꯌꯥꯝꯅ ꯊꯤꯅ ꯁꯣꯛꯀꯗꯕ ꯄꯣꯠ ꯏꯖꯠ ꯁꯣꯛꯀꯗꯕ ꯑꯃꯗꯤ ꯃꯥꯒꯤ ꯏꯃꯨꯡ ꯃꯅꯨꯡ ꯍꯥꯜꯂꯛꯄ ꯑꯣꯏꯇꯥꯔꯦ ꯑꯗꯨꯝ ꯑꯦ ꯑꯗꯨꯏ ꯄꯣꯠꯇꯨ ꯁꯥꯎ ꯌꯥꯏ ꯑꯗꯨ ꯌꯧꯗ꯭ꯔꯤ ꯐꯥꯎꯕꯗꯤ ꯍꯧꯖꯤꯛ ꯍꯧꯖꯤꯛ ꯐꯥꯎꯕꯗꯤ ꯑꯩꯅ ꯃꯤꯅ ꯀꯌꯥ ꯃꯤꯅ ꯀꯌꯥ ꯆꯩꯔꯛꯁꯨ ꯂꯥꯛꯂꯑꯁꯨ ꯚꯥꯏꯌꯣꯂꯦꯟꯁꯦ ꯀꯩꯗꯧꯕꯒꯤ ꯊꯅꯤꯡꯒꯤꯅꯣꯄꯣꯁꯦ ꯌꯥꯝ ꯅꯨꯡꯥꯏꯌꯦꯕ ꯍꯣꯏ ꯑꯩ ꯆꯛꯇꯤ ꯑꯃ ꯀꯩ ꯑꯃ ꯀꯅꯥꯅ ꯑꯃ ꯔꯦꯞ ꯇꯧꯔꯅ ꯈꯜꯂꯣ ꯑꯗꯨꯗꯤ ꯑꯩ ꯃꯥ ꯍꯥꯠꯅꯤꯡꯉꯤ ꯅꯠꯇ꯭ꯔꯥ
ꯃꯥꯅꯦ ꯃꯥ
ꯑꯗꯨ ꯑꯗꯨ ꯌꯧꯗ꯭ꯔꯤꯕ ꯏꯃꯨꯡꯁꯤꯡꯗꯗꯤ ꯑꯗꯨꯈꯛꯅ ꯑꯩ ꯁꯤꯗꯕ ꯌꯥꯗꯦ ꯈꯣꯠꯇꯕ ꯌꯥꯗꯦ ꯈꯟꯕꯗꯤ ꯈꯜꯂꯣꯏꯗꯕꯅꯦꯕ ꯂꯣ ꯑꯣꯏꯅ ꯂꯣ ꯊꯝꯃꯤ ꯍꯥꯏꯁꯦ ꯑꯩꯈꯣꯏꯅ ꯂꯣꯁꯤ ꯔꯦꯁꯄꯦꯛ ꯇꯧꯕ ꯗꯔꯀꯥꯔ ꯇꯥꯏ ꯍꯥꯏꯁꯦ ꯀꯔꯤꯒꯤꯅꯣꯅ ꯂꯣꯁꯤ ꯂꯩꯇ ꯇꯥꯔꯒꯗꯤ ꯑꯃꯛ ꯉꯁꯥꯏꯒꯤ ꯁꯤꯒꯨꯝꯕ ꯋꯥꯈꯜ ꯃꯌꯥꯝꯁꯤꯅ ꯄꯨꯟꯁꯤꯜꯂꯛꯑ ꯑꯗꯩꯗꯤ ꯑꯃ ꯑꯃ ꯑꯃ ꯂꯣꯏ ꯆꯥꯊꯣꯛꯅꯔꯛꯑꯅꯦꯕ
ꯎꯝ
ꯂꯣꯁꯨ ꯗꯔꯀꯥꯔ ꯇꯥꯏ ꯑꯗꯨꯕꯨ ꯄꯥꯏꯔꯤꯕ ꯂꯣꯁꯤꯅ ꯑꯃꯨꯛ ꯂꯣꯁꯤ ꯆꯂꯥꯏꯗꯕꯤꯗ ꯃꯥꯏ ꯄꯋꯥꯔꯁꯤ ꯃꯦꯟꯇꯦꯟ ꯇꯧꯔꯛ ꯇꯥꯔꯗꯤ ꯂꯣ ꯂꯣ ꯃꯁꯥꯁꯨ ꯑꯃꯨꯛ ꯑꯩꯈꯣꯏꯅ ꯑꯃꯨꯛ ꯌꯥꯅꯤꯡꯗꯦꯅ ꯑꯃꯛ ꯎꯠꯂꯤꯅꯦ ꯃꯅꯤꯄꯨꯔ ꯇꯧꯔꯤꯁꯦ
ꯎꯝꯝ ꯂꯣꯅ ꯍ‌ꯣꯟꯅ ꯁꯥꯊꯤꯔ‌ꯦꯗ ꯏꯌꯥꯝꯕ ꯍꯥꯏꯗꯤ ꯁꯦꯡꯅ ꯍꯥꯏꯔꯗꯤꯀꯣ
ꯄꯋꯥꯔꯁꯦ ꯃꯥꯅ ꯆꯂꯥꯏꯕꯩ ꯃꯑꯣꯡ ꯇꯧꯁꯤꯜꯂꯛꯄꯗꯣ ꯄꯋꯥꯔꯁꯦ ꯃꯥꯅ ꯑꯣꯚꯔꯀꯝ ꯇꯧꯔꯛꯑꯒ ꯃꯥꯅ ꯑꯣꯏꯅ ꯈꯨꯗꯣꯡꯆꯥꯥꯕ ꯂꯧꯁꯤꯜꯂꯀꯥꯟꯗꯨꯗꯗꯤ ꯑꯃꯨꯛ
ꯀꯩꯅꯣꯒꯤ ꯃꯑꯣꯡꯗꯣ ꯂꯥꯛꯁꯤꯜꯂꯛꯄꯣ ꯃꯤꯅꯤꯇꯔꯤ ꯗꯤꯇꯔꯦꯛꯇꯔꯁꯤꯞꯀꯤ ꯃꯣꯔꯅꯥꯛꯀꯤ ꯃꯑꯣꯡ ꯂꯥꯛꯁꯤꯜꯂꯛꯄꯗꯣ
ꯍꯣꯏ꯫
ꯑꯗꯨꯒꯤ ꯁꯨꯕꯝꯗ ꯂꯩꯗꯤ ꯂꯩꯔ‌ꯦ ꯑꯩꯈꯣꯏꯒꯤ ꯁꯤꯁꯨ ꯑꯗꯨꯝ꯫ ꯈꯔꯗꯤ ꯑꯗꯨꯝ ꯋꯥꯥꯎꯔꯤ ꯋꯥꯥꯎꯔꯤ ꯃꯄꯥꯟ ꯊꯣꯛꯍꯟꯕ ꯁꯥꯔ ꯃꯅꯨꯡꯗꯗꯤ ꯐꯅꯌꯥꯝ ꯂꯩꯔꯦꯕ ꯑꯗꯨꯅꯦꯕ ꯇꯧ
ꯑꯩꯈꯣꯏꯒꯤ
ꯑꯩ ꯄꯤꯄꯜ ꯆꯣꯏꯁꯅꯦ ꯊꯥꯒꯠꯈ꯭ꯔꯒꯁꯨ ꯃꯣꯏꯒꯤ ꯈꯨꯠꯇ ꯂꯩꯕꯒꯤ ꯃꯑꯣꯡꯗ ꯊꯕꯛ ꯇꯧꯔꯦꯕ ꯑꯗꯨꯗ ꯑꯃꯨꯛ ꯇꯥꯔꯤꯕ ꯑꯩꯈꯣꯏ ꯄ꯭ꯔꯖꯥꯁꯤ ꯄ꯭ꯔꯖꯥꯅ ꯆꯦꯟꯖ ꯑꯃ ꯂꯥꯛꯍꯟꯕꯒꯤ ꯋꯥꯈꯜ ꯈꯜꯂꯛꯇꯕꯁꯦ
ꯐꯤꯞꯇꯤ ꯐꯤꯞꯇꯤ ꯗ ꯂꯩꯅꯕꯁꯦ ꯁꯤꯗꯅꯦꯕ ꯈ꯭ꯋꯥꯏ ꯁꯣꯏꯔꯤꯁꯦ꯫
ꯃꯥꯅꯦ ꯁꯤ ꯁꯤ ꯁꯤꯒꯨꯝꯕ ꯃꯌꯥꯝꯁꯦ ꯑꯩꯈꯣꯏꯅ ꯑꯦ ꯁꯤꯃꯗꯤ ꯐꯩ ꯁꯤꯃꯗꯤ ꯐꯠꯇꯦ ꯑꯩꯈꯣꯏ ꯑꯐꯕ ꯂꯝꯕꯤꯗ ꯆꯠꯁꯦ ꯍꯥꯏ ꯇꯔꯒꯗꯤ ꯀ꯭ꯂꯕ ꯀ꯭ꯂꯕꯇꯕꯨ ꯑꯣꯏꯔꯣ ꯂꯩꯀꯥꯏ ꯂꯩꯀꯥꯏꯗꯕꯨ ꯑꯣꯏꯔꯣ ꯆꯪꯕ ꯅꯠꯇꯕ꯫ ꯑꯐꯕ ꯀꯥꯟꯅꯕ ꯂ‌ꯣꯝꯗ ꯀꯩꯗꯧꯁꯤꯒꯦ ꯍꯥꯏꯕꯗꯨ ꯈꯟꯅꯔꯛꯄꯁꯤ ꯐꯖꯅ ꯂꯩꯀꯥꯏꯗ ꯇꯅꯔꯒ ꯑꯗꯨꯃꯥꯏ ꯇꯧꯔꯒ ꯄꯣꯠꯁꯤ ꯀꯩꯗꯧꯁꯤꯒꯦ ꯀꯩꯗꯧꯁꯤꯒꯦ ꯑꯩꯗꯣꯝ ꯇꯥꯟꯅꯔꯒ ꯄꯣꯂꯤꯇꯤꯛꯁ ꯁꯤ ꯅꯠꯇꯕ ꯍꯥꯏꯇꯥꯔꯦ ꯄ꯭ꯔꯖꯥꯒꯤ ꯈꯜꯂꯒ꯫ ꯇꯥꯟꯅꯒꯗꯕꯅ‌ꯦ ꯃꯊꯪꯗ ꯕꯣꯠꯁꯦ ꯀꯃꯥꯏ ꯇꯧꯁꯤꯒꯦ ꯈꯣꯠꯁꯤꯒꯦ ꯍꯟꯅ ꯇꯥꯟꯅꯔ ꯈꯣꯠꯂꯒ ꯂ‌ꯣꯏꯅ ꯄꯥꯎꯁ ꯄꯤꯕꯤꯒꯗꯅ‌ꯦꯕ ꯑꯗꯨꯗ ꯕꯣꯠ ꯃꯌꯥ ꯌꯧꯔ ꯀꯥꯟꯁꯤꯗꯗꯤ ꯍꯦꯛꯇ ꯄ꯭ꯔꯖꯥꯁꯤꯅꯀꯣ ꯁꯥꯔ ꯀꯥꯟꯁꯤꯗꯗꯤ ꯑꯍꯟ ꯈꯔꯗꯤ ꯑꯗꯨꯝ ꯇꯨꯈꯤꯅꯦꯕ ꯇꯧꯔꯤꯁꯦ꯫
ꯇꯨꯕꯤꯅꯤ꯫ ꯑꯗꯨꯒ ꯍꯥꯏꯗꯤ ꯃꯤꯗꯤ ꯁꯝꯅ ꯍꯥꯏꯔꯒ ꯇꯥꯂꯤꯕꯥꯟ ꯍꯥꯏꯖꯕꯩ ꯋꯥꯅꯤ ꯃꯣꯏ ꯃꯣꯏꯒꯤꯗꯤ ꯃꯣꯏꯅ ꯇꯧꯔꯤ ꯊꯕꯛꯁꯤꯡ
ꯎꯝ ꯃꯣꯏ ꯃꯁꯦꯟꯒꯤꯗꯤ ꯌꯥꯝ ꯊꯤꯅ ꯌꯨꯅꯤꯇꯤ ꯂꯩꯖꯩ꯫
ꯍꯥꯏꯗꯤ ꯃꯤ ꯈꯔ ꯈꯛꯀꯤ ꯅꯠꯇꯦꯕ ꯃꯣꯏ ꯂꯣꯏꯅ ꯍꯥꯏꯗꯤ ꯃꯁꯥꯒꯤ ꯌꯨꯅꯤꯇꯤ ꯂꯩꯖꯩꯌ‌ꯦꯕ
ꯎꯝ
ꯑꯗꯨ ꯃꯣꯏꯒꯤꯁꯨ ꯂꯤꯗꯔꯗꯨꯁꯨ ꯍꯥꯏꯗꯤ ꯃꯣꯏ ꯅꯥꯀꯜꯂꯣꯝ ꯆꯠꯆꯕꯒꯤ ꯋꯥꯅꯤ ꯑꯗꯨ ꯂꯤꯗꯔꯗꯨꯁꯨ ꯃꯥꯒꯤ ꯂꯦꯞꯐꯝ ꯊꯣꯛ ꯖꯒꯥ ꯑꯃꯗ ꯂꯦꯞꯆꯩꯌꯦ ꯁ‌ꯦꯡꯅ ꯍꯥꯏꯗꯤ ꯃꯣꯏꯗꯒꯤ ꯇꯝ ꯇꯝꯅꯤꯡꯉꯥꯏ ꯑꯣꯏꯕ ꯄꯣꯠꯇꯨꯗꯤ ꯃꯣꯏ ꯌꯨꯅꯤꯇꯤ ꯑꯣꯏꯕꯗꯣ
ꯎꯝ
ꯑꯗꯨ ꯑꯃꯗꯤ ꯇꯝꯁꯤꯟꯕ ꯌꯥꯏ ꯃꯣꯏ ꯑꯇꯣꯞꯄ ꯊꯕꯛ ꯑꯗꯨ ꯑꯗꯨ ꯑꯇꯩꯗꯨꯗꯤ ꯑꯗꯨꯑꯝꯗꯤ ꯃꯣꯏ ꯃꯣꯏꯒꯤ ꯈꯪꯗ꯭ꯔꯦ ꯁꯦꯝꯗꯣꯛꯄ ꯋꯥꯔꯅꯤ
ꯑꯗꯣ ꯃꯣꯏꯒꯤꯗꯒꯤ ꯇꯝꯁꯤꯟꯕ ꯌꯥꯕ ꯄꯣꯠꯇꯨꯗꯤ ꯑꯗꯨꯒꯤ ꯌꯨꯅꯤꯇꯤꯗꯨ ꯃꯗꯤ ꯐꯖꯩ ꯑꯗꯨꯃꯥꯏꯅ ꯁꯤꯗꯁꯨ ꯑꯃꯨꯛꯇꯪ ꯐꯖꯅ ꯇꯧꯔꯗꯤꯅꯦ ꯐꯤꯞꯇꯤ ꯐꯤꯞꯇꯤ ꯄꯥꯔꯁꯦꯟ ꯂꯩꯅꯗꯕꯤꯗ ꯍꯣꯏ ꯁꯨꯝ ꯇꯔꯥ ꯍꯥꯏꯗꯤ ꯇꯦꯟ ꯄꯥꯔꯁꯦꯟ ꯅꯠꯇ꯭ꯔꯒꯅ ꯐꯤꯞꯇꯤꯟ ꯄꯥꯔꯁꯦꯟ ꯒꯥꯏꯗꯨꯗꯤ ꯃꯤ ꯍꯥꯏꯁꯤꯗꯤ ꯈꯔꯗꯤ ꯑꯗꯨꯝ ꯌꯥꯎꯅ ꯇꯥꯥꯕꯅꯤ ꯑꯗꯨꯝ ꯈꯔ ꯋꯥꯅ ꯃꯁꯦꯟ ꯄꯨꯕꯥꯅꯥ ꯌꯥꯎꯔꯗꯤ ꯑꯩꯒꯤꯖꯤ ꯀꯟ ꯌꯨꯅꯤꯇꯤ ꯑꯣꯏꯕꯅ ꯃꯁꯤꯡ ꯌꯥꯝꯃꯒꯗꯤ ꯃꯐꯝ ꯐꯖꯗꯧꯅꯦꯕ
ꯃꯥꯅꯤ ꯇꯥꯂꯤꯕꯥꯟ ꯒꯥꯏꯗꯣ ꯌꯦꯡꯉꯣ ꯑꯃꯔꯣꯝꯗ ꯃꯣꯏꯁꯨ ꯑꯍꯥꯟꯕꯗꯗꯤ ꯄ꯭ꯔꯤꯊꯤꯕꯤꯅꯥ ꯇꯦꯔꯣꯔꯤꯁ ꯍꯥꯏꯖꯕ ꯇꯥꯔꯒꯁꯨ ꯃꯣꯏꯒꯤ ꯑꯐꯒꯥꯅꯤꯁꯇꯥꯟꯗ ꯌꯨ ꯑꯦꯁ ꯑꯦꯅ ꯄꯥꯟꯕꯗꯨ ꯄꯥꯝꯗꯦ ꯍꯥꯏꯕꯒꯤꯗꯃꯛꯇ ꯃꯔꯝꯗꯨ ꯃꯔꯝꯗꫭ ꯃꯣꯏꯒꯤꯅꯤ ꯍꯥꯏꯕꯒꯤ ꯃꯨꯛꯑꯒ ꯃꯣꯏꯒꯤ ꯔꯦꯖꯤꯁꯇꯦꯟꯁꯇ ꯍꯥꯏꯇꯥꯔꯦ ꯑꯗꯨꯃꯥꯏ ꯂꯩꯌꯦ ꯃꯨꯛꯑꯒꯥ ꯔꯩꯂꯛꯄꯥ ꯀꯥꯝꯕꯨꯅꯦꯕ
ꯃꯥꯅꯤ ꯃꯥꯅꯤ
ꯑꯃꯔꯣꯝꯗ ꯃꯣꯏꯒꯤꯗꯤ ꯃꯣꯏ ꯃꯔꯝ ꯁꯤꯡꯗꯨꯅꯗꯤ ꯃꯣꯏ ꯅꯨꯡꯁꯤ ꯗꫭꯏꯅꯦꯕ
ꯎꯝ
ꯑꯩꯈꯣꯏꯂꯩ ꯃꯣꯏꯒꯤ ꯃꯔꯝꯗꯣ ꯃꯤꯒꯤ ꯃꯈꯥꯗꯒꯤ ꯃꯣꯏꯅ ꯃꯨꯟꯂꯛꯄ ꯉꯝꯃꯦ ꯈꯣꯠꯂꯦ ꯍꯥꯏꯅꯥ ꯑꯗꯨꯃꯥꯏꯅ ꯈꯜꯂꯒ ꯍꯥꯏꯇꯥꯔꯦ ꯑꯇꯣꯞꯄꯗ ꯄ꯭ꯔꯤꯊꯤꯕꯤꯒꯤ ꯏꯃꯦꯖꯇ ꯕꯨꯗꯤ ꯃꯣꯏ ꯌꯥꯝ ꯊꯤꯅ ꯁꯣꯛꯅꯕꯨꯗꯤ ꯎꯔꯦꯗꯅꯥ
ꯃꯥꯟꯅꯤ ꯃꯥꯅꯤ
ꯑꯃꯔꯣꯝꯗꯥ ꯌꯦꯡꯕ ꯇꯥꯔꯒꯗꯤ ꯌꯨꯅꯤꯠ ꯃꯣꯏꯒꯤ ꯃꯔꯝꯗꯝ ꯅꯨꯡꯁꯤꯕ ꯑꯃꯗꯤ ꯃꯔꯝꯗꯝꯒꯤ ꯈꯜꯂꯒ ꯌꯨꯅꯤꯇꯤ ꯑꯣꯏꯅꯕꯥ ꯄꯣꯠꯇꯣ ꯑꯗꯨꯝꯕꯥ ꯑꯗꯨ ꯇꯝꯖꯅꯤꯡꯉꯥꯏ ꯑꯣꯏꯔꯒ ꯑꯩꯈꯣꯏ ꯃꯁ°ꯟ ꯑꯗꯨꯝ ꯌꯥꯕꯅꯦ ꯕꯥ ꯃꯗꯨꯃꯥꯏꯅ ꯇꯧꯕꯥ
ꯌꯥꯕꯥ ꯄꯣꯠꯅꯤꯗꯥ
ꯑꯩꯈꯣꯏꯒꯤꯅ ꯑꯃꯨꯛ ꯅꯍꯥꯟ ꯅꯍꯥꯟꯋꯥꯏ ꯕ꯭ꯔꯤꯇꯤꯁꯅ ꯗꯤꯚꯔ°ꯟ ꯀꯪꯀꯔ ꯍꯥꯏꯗꯨ ꯇꯣꯉꯥꯟ ꯇꯣꯉꯥꯟ ꯈꯥꯏꯗꯣꯛꯅꯔꯒ ꯃꯣꯏꯅ ꯂꯧꯁꯤꯟꯕ ꯍꯥꯏꯗꯣ
ꯎꯝ
ꯌꯣꯡꯅ ꯇꯟ ꯌ°ꯟꯕꯒꯨꯝꯕ ꯑꯗꯨꯝꯕꯒꯤ ꯐꯤꯕꯝꯗꯨꯗ ꯇꯧꯁꯤꯜꯂꯛꯄꯅꯤꯅ ꯑꯩꯈꯣꯏꯁꯨ ꯃꯇꯠ ꯃꯇꯠ ꯆꯥꯏꯅꯕꯥꯏꯖꯤ ꯁꯤꯗꯅꯦꯕ ꯁꫭꯏꯔꯤꯁꯤ
ꯁꯦꯡꯅ ꯍꯥꯏꯔꯗꯤ ꯋꯥꯈꯜꯖꯤ ꯋꯥꯈꯜꯂꯣꯟꯖꯤ ꯀꯩꯅꯣꯝꯃꯥ ꯏꯇꯧ ꯇꯧꯔꯦ ꯊꯥꯏꯅꯗꯩ ꯍꯧꯔꯒꯀꯣ ꯊꯥꯏꯅꯗꯩ ꯍꯧꯔꯒꯥ ꯁꯝꯅꯥ ꯍꯥꯏꯔꯕꯗꯥ ꯑꯥ ꯕ꯭ꯔꯤꯇꯤꯁ ꯂꯥꯛꯄ ꯃꯇꯝꯗ ꯕ꯭ꯔꯤꯇꯤꯁꯀꯤꯗ ꯑꯈꯣꯏꯒꯤ